ꯋꯥꯔꯤ ꯅꯨꯡꯉꯥꯏꯔꯀꯥꯟꯗ ꯍꯥ ꯍꯥ
ꯑꯗ ꯑꯩꯁꯦ ꯑꯩꯈꯣꯏ ꯂꯣꯟ ꯉꯥꯡꯂꯛꯀꯦ
ꯑꯁ ꯇꯧꯕꯅꯤ ꯇꯧꯕꯅꯤ ꯍꯥꯏꯁꯨ ꯇꯧꯕꯅꯤ
ꯏꯕꯥꯅꯤ ꯍꯧꯖꯤꯛꯇ ꯃꯦꯁꯦꯁꯇ ꯆꯦꯠ ꯇꯧꯈꯤꯕꯗꯣ
ꯍꯥꯥ ꯑꯗꯨꯒꯤꯅꯦ ꯍꯥ
ꯅꯪꯒꯤꯗꯤ ꯄꯤꯒꯦ ꯍꯩꯗꯨꯗꯤ ꯆꯥꯅꯤꯡꯉꯦꯍꯦ
ꯑꯗꯨꯗꯤ ꯀꯩꯅꯣꯗꯒꯤꯅꯦ ꯏꯃꯥꯟꯅꯕ ꯔꯣꯝꯗꯒꯤꯀꯣ ꯍꯥꯎꯋꯦ ꯑꯩꯅ ꯑꯗꯨ ꯅꯨꯃꯤꯠ ꯌꯥꯔ ꯆꯥꯕꯗꯣ ꯀꯥꯥꯎꯕꯨ ꯀꯥꯎ
ꯑꯩꯗꯤ ꯎꯝ ꯃꯨꯟꯕꯗꯣ ꯆꯥꯅꯤꯡꯗꯦ ꯑꯗꯣ ꯁꯤꯟꯕꯗꯣ
ꯑꯁ ꯅꯪꯁꯨ ꯑꯁꯤꯟꯕ ꯄꯥꯝꯕ꯭ꯔꯣ ꯑꯁ ꯑꯩꯁꯨ ꯁꯤꯟꯕꯨ ꯁꯤꯜꯂ ꯗꯤ ꯌꯥꯔꯦ
ꯎꯝ ꯍꯩꯅꯧꯁꯨꯅꯦ ꯃꯨꯟꯕ ꯆꯥꯅꯤꯡꯗꯦ ꯎꯝ ꯍꯥꯏꯗꯤ ꯍꯩꯗꯣ ꯑꯁꯤꯟ ꯕꯗꯣ ꯑꯗꯨꯒ ꯃꯔꯣꯛ ꯁꯥꯕ ꯃꯔꯣꯛ ꯑ ꯑ ꯑꯊꯨꯝ ꯊꯨꯝ ꯂꯕ ꯁ꯭ꯋꯤꯠꯇꯨ ꯅꯠꯇꯕ
ꯍꯣꯏ ꯍꯣꯏ ꯍꯣꯏ
ꯑꯝ ꯊꯨꯝꯗꯣ ꯌꯥꯛ ꯈꯔ ꯌꯥꯛꯄ ꯑꯗꯨꯝꯕꯗꯣ ꯌꯥꯝ ꯄꯥꯝꯃꯦ
ꯑ ꯄꯥꯝꯃꯦ ꯍꯥꯎꯕꯅꯦ ꯑꯗꯣ ꯍꯪꯒꯥꯝꯒꯤ ꯃꯍꯤꯗꯨꯒꯀꯣ ꯃꯦꯠꯂꯒ ꯑꯁ ꯌꯥꯝ ꯍꯥꯎꯕꯅꯦ ꯑꯗꯨꯗꯤ
ꯑꯗꯣ ꯎꯝ ꯃꯅꯥ ꯑꯃ ꯂꯩꯌꯦꯕꯀꯣ ꯎꯝ ꯑꯩꯈꯣꯏ ꯂꯣꯟ ꯗꯝꯗꯦꯡꯉꯨꯏ ꯍꯥꯏꯕꯗꯣ
ꯍꯣꯏ ꯍꯣꯏ ꯍꯣꯏ
ꯑꯗꯨ ꯃꯅꯥꯗꯨꯒ ꯆꯥꯔꯗꯤ ꯌꯥꯝ ꯑꯩꯁꯦ ꯌꯥ ꯌꯥꯝ ꯀꯨꯝꯒꯜꯂꯦꯕ ꯌꯥ ꯀꯨꯝꯗꯅꯤꯡꯉꯥꯢ ꯑꯗꯨ ꯃꯅꯥꯗꯨꯒ ꯃꯅꯝꯁꯨ ꯂꯩꯇꯦ ꯃꯍꯥꯎꯁꯨ ꯂꯩꯇꯝꯅꯦ ꯑꯗꯨ ꯃꯅꯥꯗꯣ ꯑꯗꯨꯒ ꯇꯣꯠꯂꯒ ꯆꯥꯕ ꯑꯁ
ꯅꯪ ꯐꯦꯟ ꯃꯅꯥꯛꯇ ꯐꯝꯕꯒꯤꯔꯣ
ꯑꯣ ꯐꯦꯟ ꯃꯈꯣꯟ ꯇꯥꯕ꯭ꯔꯥ
ꯍꯣ ꯍꯣꯏ ꯍꯨꯝ ꯍꯣꯏ ꯉꯁꯥꯏꯗꯤ ꯇꯥꯗꯦ ꯍꯧꯖꯤꯛ ꯇꯥꯕ ꯋꯥꯅꯤꯗ ꯉꯁꯥꯏ ꯑꯩ ꯑꯍꯥꯟꯕ ꯇꯧꯕꯗꯤ ꯇꯥꯗꯦ
ꯑꯣ ꯍꯧꯖꯤꯛ ꯎꯝ ꯉꯁꯥꯏ ꯇꯧꯕ ꯈꯣꯏꯗꯁꯨ ꯑꯩꯅ ꯐꯦꯟ ꯐꯣꯟꯗ ꯍꯕ꯭ꯔ ꯍꯦꯛꯇ ꯍꯪꯉꯦꯕ ꯐꯦꯟꯗꯨ ꯅꯛꯄꯒꯤꯗꯣ
ꯑꯁ ꯃꯤ ꯌꯥꯝ ꯁꯥꯕꯒꯤ ꯃꯊꯛꯇ ꯐꯝꯅꯔꯦꯍꯦ ꯎꯒꯤ ꯎꯒꯤ ꯃꯈꯣꯡ ꯃ ꯃꯈꯣꯡ ꯃꯈꯣꯡꯔꯣꯝꯗ
ꯅꯣꯢꯒꯤ ꯇꯔꯦꯁꯇ ꯑ ꯇꯦꯔꯦꯁ ꯀ ꯂꯩꯕꯒꯤ ꯅꯨꯡꯉꯥꯏꯔꯝꯅꯤ ꯑꯩꯈꯣꯏꯗ ꯀꯣꯅꯨꯡꯗꯅꯤ
ꯂꯩꯔꯤ ꯍꯥꯏꯕ ꯋꯥꯅꯤ ꯀꯩꯅꯣꯅꯤꯗ ꯊꯥꯏꯌꯦꯗ
ꯎꯝ
ꯑꯗꯨꯝ ꯍꯣꯏ ꯅꯨꯡꯁꯤꯠ ꯃꯔꯛꯇ ꯌꯥꯝꯅ ꯅꯨꯡꯉꯥꯏꯕ ꯅꯨꯡꯁꯤꯠ ꯂꯥꯛꯄꯗꯣ ꯑꯗꯨ ꯃꯔꯛ ꯑ ꯑꯃꯔꯛ ꯑꯅꯤꯔꯛ ꯍꯨꯝꯂꯛꯄꯗꯗꯤ ꯏꯁ ꯅꯨꯡꯉꯥꯏꯌꯦ ꯑꯗꯨꯕꯨꯗꯤ ꯌꯥꯝ ꯅꯨꯡꯉꯥꯏ ꯀꯅꯥ ꯀꯅꯥ ꯂꯩꯔꯒꯦ ꯍꯧꯖꯤꯛꯇꯤ
ꯅꯨꯄꯥ ꯑꯅꯤꯒ ꯏꯆꯥꯅꯨꯄꯤꯗꯤ ꯑꯥ ꯃꯕꯣꯛ ꯃꯣꯢ ꯇꯨꯝꯃꯤꯟꯅꯔ ꯂꯩꯌꯦ
ꯑꯣ ꯅꯨꯡꯉꯥꯏꯔꯦꯅꯦ ꯑꯗꯨꯗꯤ
ꯇꯨꯝꯃꯨ ꯌꯥꯗꯕꯒꯤ ꯑꯗꯨꯝ ꯃꯊꯟꯇ ꯁꯥꯟꯅ ꯃꯊꯟꯇ ꯁꯥꯟꯅꯔ ꯂꯩꯕꯅꯤ ꯇꯨꯝꯃꯣ ꯌꯥꯗꯦ ꯑꯃꯗꯣ ꯑꯍꯟꯗꯣ ꯄꯥꯈꯪ ꯐꯥꯔꯛꯄꯩꯔ ꯈꯪꯗꯦ
ꯃꯤ ꯄꯥꯈꯪ ꯐꯥꯕꯗꯣ ꯅꯨꯡꯊꯤꯟꯗ ꯇꯨꯝꯃꯣ ꯍꯥꯏꯔ ꯌꯥꯒꯦꯔꯣꯍꯦ
ꯁꯨꯛꯇꯨꯝ ꯇꯨꯝꯗꯦ ꯍꯧꯖꯤꯛꯀꯥꯟ ꯍꯞꯇꯥ ꯑꯃ ꯐꯥꯒꯗꯧꯔꯦ ꯃꯥ ꯇꯨꯝꯅꯤꯡꯕ
ꯇꯨꯝꯅꯤꯡꯗꯕꯒꯤꯅꯦꯕ ꯍꯥꯏꯕꯗꯤ ꯑꯗꯨꯝ ꯀꯩꯅꯣ ꯇꯧꯕꯅꯤꯅꯀꯣ ꯁꯥꯕꯒ ꯑꯉꯥꯡꯁꯤꯡꯁꯨ ꯇꯨꯝꯅꯤꯡꯗꯕꯅꯤꯗ ꯑꯩꯈꯣꯢ ꯈꯛ ꯅꯠꯇꯦꯗ
ꯎꯝ ꯅꯪꯗꯤ ꯀꯗꯥꯏ ꯔꯣꯝꯗ ꯂꯩꯕ꯭ꯔꯣ
ꯑꯩꯗꯤ ꯃꯄꯥꯟꯂꯣꯝꯗ ꯂꯩꯌꯦ
ꯑꯣ ꯑꯗꯨꯏꯅꯦ ꯅꯪ ꯌꯥꯝ ꯁꯥꯔꯤꯗꯣ
ꯑꯗꯨꯒꯤꯅꯦ ꯍꯣꯏ ꯑꯗꯨꯒꯤ ꯑꯩꯅ ꯍꯧꯖꯤꯛꯁꯨ ꯁꯦꯔꯥꯟ ꯇꯨꯔꯥꯟꯗ ꯂꯩꯔꯤꯅꯦ ꯁꯥꯃꯟꯗꯅ ꯑꯍꯍ ꯍꯍ ꯆꯥꯡꯗ ꯂꯩ ꯇꯦ
ꯎꯅ
ꯍꯥꯥ ꯃꯟꯕꯒꯤ ꯀꯣ
ꯎꯝ
ꯂꯩꯕ ꯉꯝꯗ꯭ꯔꯦꯗ ꯁꯥꯏꯌꯦꯕ ꯁꯥꯏꯌꯦ ꯁꯥꯏꯌꯦ ꯈꯪꯗꯦ ꯀꯣꯛꯇꯨꯝ ꯉꯥꯎꯋꯦ ꯁꯥꯕꯗꯨꯗ
ꯎꯝ ꯃꯥꯗꯦꯁ ꯁꯥꯃꯟꯕꯒꯤ ꯁꯝꯃꯔꯁꯦ ꯐꯤꯔꯣꯜ ꯁꯨꯕꯗꯤ ꯅꯨꯡꯉꯥꯏꯔꯦ ꯑꯩꯒꯤꯗꯤ
ꯇꯧꯕ ꯇꯥꯔꯦ ꯅꯨꯡꯊꯤꯟꯗꯤ ꯀꯔꯤ ꯏꯟꯁꯥꯡ ꯇꯧꯕ ꯇꯥꯔꯦ
ꯊꯨꯝꯅ ꯊꯣꯡꯒꯅꯤ
ꯁꯤ ꯌꯥꯏꯌꯦꯅꯦ ꯑꯗꯨꯗꯤ ꯏꯟꯁꯥꯡ ꯍꯥꯎꯔꯅꯤ
ꯍꯥꯎꯔꯅꯤ
ꯍꯍ ꯎꯝ
ꯑꯗꯨꯒ ꯄꯣꯔꯣꯝ ꯃꯆꯥ ꯑꯃ ꯄꯨꯔꯛꯑꯦ ꯑꯗꯨ ꯑꯉꯥꯡꯁꯤꯡꯀꯣ
ꯍꯣꯏ
ꯑꯈꯣꯏꯗꯤ ꯏꯟꯁꯥꯡ ꯍꯥꯥꯎꯔꯁꯨ ꯍꯥꯎꯇ꯭ꯔꯁꯨ ꯑꯉꯥꯡꯒꯤ ꯇꯣꯉꯥꯟꯅ ꯑꯃꯨꯛ ꯊꯣꯡꯕꯅꯤ ꯃꯣꯔꯣꯛ ꯍꯥꯞꯇꯕ ꯑꯉꯥꯡꯗꯤ ꯌꯥꯝꯃꯦ ꯑꯈꯣꯏꯗꯤ ꯁꯤꯗ ꯑꯉꯥꯡ ꯑꯍꯨꯝ ꯃꯔꯤ ꯃꯉꯥ ꯂꯩꯌꯦ
ꯑꯣ
ꯆꯍꯤ
ꯑꯉꯥꯡ ꯂꯩꯕꯗ ꯂꯩꯕꯅ ꯍꯦꯟꯅ ꯅꯨꯡꯉꯥꯏꯌꯦ
ꯑꯁ ꯀꯣꯛ ꯃꯣꯏꯕꯨꯀꯣ ꯅꯨꯃꯤꯠ ꯅꯨꯡꯊꯤꯟ ꯆꯨꯞꯄ ꯃꯣꯏꯕꯨ ꯋꯥ ꯉꯥꯡꯕꯗ ꯂꯥꯡ ꯀꯅꯨ ꯁꯥꯊꯤꯒꯅꯨ ꯆꯦꯟꯒꯅꯨ ꯊꯣꯛꯀꯅꯨ ꯑꯗꯨꯝ ꯃꯣꯏꯕꯨ ꯉꯥꯡꯕꯗ ꯑꯩꯅ ꯍꯥꯏꯕꯗꯨꯅꯤ ꯅꯨ ꯊꯤꯟ ꯇꯥꯔꯦꯑꯦꯗꯤ ꯑꯩ ꯆꯣꯛꯊꯩ ꯑꯩꯒꯤ ꯀꯣꯛꯇꯣ ꯆꯤꯛꯑꯦ ꯈꯪꯕ ꯃꯣꯏꯕꯨ ꯉꯥꯡꯃꯟꯕꯒꯤ
ꯍꯣꯏꯅꯦ ꯑꯗꯨ ꯗꯤ ꯍꯣꯏ
ꯑꯉꯥꯡꯗꯣ ꯑꯃ ꯑꯅꯤ ꯈꯛꯇ ꯑꯣꯏꯔꯗꯤ ꯐꯩꯌꯦ ꯑꯉꯥꯡ ꯈꯨꯌꯥꯝꯗꯨꯒ ꯀꯣ
ꯑꯗꯨꯅꯦ ꯍꯣꯏ ꯑꯃ ꯑꯅꯤꯈꯛ ꯑꯣꯏꯔꯗꯤ ꯀꯩꯅꯣ ꯇꯧꯕ ꯌꯥꯕ
ꯐꯥꯎ ꯌꯥꯎꯗ꯭ꯔꯤꯕ ꯆꯍꯤ ꯃꯉꯥꯁꯤꯅ ꯈ꯭ꯋꯥꯏꯗꯒꯤ ꯑꯍꯟꯅꯦꯕ
ꯑꯣ ꯑꯩꯗꯤ ꯑꯉꯥꯡ ꯃꯆꯥ ꯃꯆꯥꯗꯨꯅ ꯌꯥꯝꯅ ꯅꯨꯡꯁꯤꯌꯦꯗ ꯌꯥꯝꯃꯜꯂꯁꯨ ꯅꯣꯏꯒꯤꯅ ꯑꯃ ꯑꯃꯒꯨꯝꯕ ꯂꯩꯀꯥꯏꯗ ꯑꯃ ꯂꯩꯕꯁꯦ ꯌꯥꯝ ꯅꯨꯡꯁꯤꯕꯅꯦ
ꯎꯝ
ꯅꯨꯄꯤ ꯑꯁꯦꯡꯕ ꯅꯨ ꯅꯨꯄꯤ ꯃꯆꯥ ꯀꯌꯥ ꯌꯥꯎꯕ꯭ꯔꯥ ꯅꯨꯄꯥ ꯃꯆꯥ ꯀꯌꯥ ꯌꯥꯎꯕ꯭ꯔꯣ
ꯑꯩꯗꯤ ꯅꯨꯄꯤ ꯑꯦ ꯅꯨꯄꯥ ꯑꯅꯤ ꯅꯨꯄꯤ ꯑꯃ ꯅꯨꯄꯤ ꯃꯆꯥꯗꯨꯁꯨ ꯌꯥꯝ ꯅꯨꯡꯁꯤꯌꯦ
ꯑꯗꯨꯅꯤ ꯑꯩꯅꯁꯨ ꯀꯣ ꯅꯨꯄꯤꯅ ꯍꯦꯟꯅ ꯅꯨꯡꯁꯤꯌꯦ ꯑ ꯅꯨꯄꯥꯕꯨ ꯅꯨꯡꯁꯤꯗꯦ ꯍꯥꯏꯕꯅ ꯕ ꯑꯗꯨꯝ ꯅꯨꯄꯤꯗꯤ ꯀꯦꯔꯁꯨ ꯐꯖꯩꯌꯦ ꯑꯗꯨꯃꯥꯏꯅ ꯇꯧꯕ ꯇꯧꯕ ꯑꯗꯨꯝ ꯐꯖꯕꯗꯣ ꯃꯣꯏꯒꯤ ꯗ꯭ꯔꯦꯁꯇ ꯑꯗꯨꯝ ꯍꯥꯞꯄ ꯁꯝ ꯄꯨꯟꯕꯁꯨ ꯌꯦꯡꯕ ꯈ ꯅꯨꯡꯁꯤ ꯌꯥꯝ ꯌꯥꯎꯕꯅꯦꯕ
ꯎ ꯏꯆꯥ ꯅꯨꯨꯄꯤꯗꯨꯗꯤ ꯅꯪ ꯎꯕꯗ ꯌꯥꯝ ꯅꯨꯡꯁꯤꯔꯅꯤ ꯑꯗꯨꯗꯤ ꯃꯥꯗꯤ ꯃꯆꯤꯟꯁꯨ ꯌꯥꯝ ꯍꯩꯕꯅꯦꯕ ꯆꯍꯤ ꯑꯍꯨꯝ ꯁꯨꯗ꯭ꯔꯤ ꯑꯗꯣ ꯃꯥꯗꯤ ꯂꯣꯟ ꯐꯤꯖꯅ ꯉꯥꯡꯈ꯭ꯔꯦ ꯃꯌꯥꯝꯕꯒꯤ ꯔꯥꯏꯝꯁ ꯏꯁꯩꯒꯨꯝꯕꯁꯨ ꯂꯣꯏꯅ ꯃꯆꯤꯟꯗꯒꯤ ꯃꯆꯤꯟꯗꯗꯣ ꯈꯨꯍꯩ ꯑꯃ
ꯑꯩꯗꯤ ꯑꯗꯨꯒꯨꯝꯕꯗꯣ ꯍꯦꯟꯅ ꯌꯥꯝ ꯅꯨꯡꯁꯤꯌꯦ
ꯃꯈꯣꯟꯁꯨ ꯈꯨꯆꯥꯎ ꯑꯃ ꯏ ꯆꯥꯡꯅꯄꯤꯗꯣ ꯃꯌꯥꯝꯕꯁꯤꯡ
ꯋꯥꯡ ꯆꯥꯎꯅꯤꯉꯥꯏ ꯑꯣꯏꯔꯝꯒꯅꯤꯌꯦ ꯍꯌꯦꯡꯋꯥꯢ
ꯑꯁ ꯈꯪꯗꯦꯅꯦ ꯍꯧꯖꯤꯛ ꯐꯥꯎꯗꯤ ꯅꯦꯝꯃꯤ ꯕꯨꯞꯕꯨꯞ ꯂꯥꯎꯔꯒꯀꯣ ꯕꯨ ꯕꯨꯛ ꯂꯥꯎꯒ ꯌꯥꯝ ꯀꯩ ꯍꯥꯏꯁꯤꯔ ꯌꯥꯝ ꯆꯥꯎꯔꯒ ꯅꯣꯏꯕꯗꯨ ꯅꯠꯇꯕ ꯑ ꯀꯔꯤ ꯍꯥꯏꯁꯤꯔ ꯀꯛ ꯀꯛ ꯂꯥꯎꯕꯈꯣꯏ ꯍꯣꯏ ꯀꯛ ꯀꯛ ꯂꯥꯎꯕ ꯃꯇꯝꯗꯣ
ꯍꯥꯏꯅꯦ ꯑꯩꯗꯤ ꯑꯗꯨꯒꯨꯝꯕꯗꯣ ꯌꯥꯝ ꯅꯨꯡꯁꯤꯌꯦ ꯑꯩꯈꯣꯏ ꯂꯩꯀꯥꯏꯗ ꯊꯥꯏꯅ ꯑꯩ ꯑꯩꯈꯣꯏ ꯑꯥ ꯆꯤꯡꯗ ꯂꯩꯕ ꯀꯥꯟꯗ ꯑꯩꯈꯣꯏ ꯂꯩꯀꯥꯏꯒꯤ ꯂꯩꯌꯦꯕꯀꯣ ꯃꯥ ꯑꯗꯨꯝ ꯂꯥꯛꯄꯅꯦ ꯑꯩ ꯃꯅꯥꯛꯇ ꯂꯥꯛꯑꯒ ꯃꯥꯅ ꯂꯣꯏ ꯀꯦꯔꯤꯅꯦ ꯍꯥꯏꯕꯗꯤ ꯃꯊꯟꯇ ꯀꯦꯔꯥ ꯂꯤꯞꯁꯇꯤꯛꯁꯨ ꯂꯣꯏ ꯃꯥꯡꯍꯟꯕꯅꯤꯗ ꯑꯉꯥꯡꯁꯤꯡꯅ ꯇ ꯍꯟꯕꯋꯣ ꯇꯦꯛ ꯍꯟꯕꯋꯣ ꯇꯧꯔꯒ
ꯎꯝ ꯑꯩꯈꯣꯏꯗꯤ ꯃꯈꯥꯗ ꯊꯝꯗ꯭ꯔꯦ ꯂꯤꯞꯁꯇꯤꯛ ꯀꯦꯕꯒꯤ ꯍꯤꯗꯥꯛ ꯀꯨꯝꯕ ꯀꯩꯀꯥ ꯂꯣꯏꯅ ꯊꯝꯗ꯭ꯔꯦ
ꯑꯣ
ꯅꯣꯏ ꯄꯥꯏꯔꯒ ꯍꯦꯛꯇ ꯇꯧꯔꯣꯏꯕ
ꯎꯕꯨ ꯎꯕ ꯌꯥꯕ ꯅꯠꯇꯦ ꯍꯦꯛ ꯎꯔꯕ ꯃꯈꯨꯠꯇꯣ
ꯎꯝ
ꯑꯗꯨ ꯑꯃꯈꯛ ꯑꯩꯈꯣꯏ ꯂꯩꯀꯥꯏꯒꯤ ꯑꯗꯨꯝ ꯑꯃꯈꯛ ꯑꯗꯨ ꯊꯥꯏꯅ ꯂꯩ ꯍꯧꯖꯤꯛꯀꯥꯟꯗꯤ ꯑꯗꯨꯝ ꯃꯧ ꯅꯍꯥ ꯂꯥꯛꯄ ꯒꯤꯌꯥꯝꯃꯦꯕ ꯀꯣ ꯑꯁꯤ ꯑꯃ ꯂꯩꯔꯤꯉꯩꯗꯤ ꯂꯩꯀꯥꯏꯅ ꯅꯨꯡꯁꯤꯕꯁꯤꯗꯤꯀꯣ ꯃꯁꯛꯁꯨ ꯑꯗꯨꯝ ꯅꯨꯡꯁꯤꯕꯅꯦ ꯑꯁ ꯆꯥꯎꯕꯨ ꯆꯥꯎꯔ ꯊꯤꯔꯛꯈ꯭ꯔꯦꯗ
ꯇꯧꯕꯅꯦ ꯑꯉꯥꯡ ꯑꯉꯥꯡ ꯑꯣꯏꯔꯤꯉꯩꯗ ꯃꯁꯛ ꯐꯖꯕ ꯑꯉꯥꯡꯁꯤꯡꯁꯦ
ꯍꯣꯏ ꯅꯨꯡꯁꯤꯕ ꯌꯥꯝꯅ ꯅꯨꯡꯁꯤꯕꯅꯦꯕ
ꯎꯝ
ꯍꯧꯖꯤꯛꯀꯥꯟꯗꯤ ꯃꯆꯤꯟ ꯈꯨꯍꯩꯗꯨꯒ ꯂꯝꯍꯦꯟꯕꯗꯨꯒ
ꯎꯝ ꯀꯔꯤ ꯍꯣꯠꯅꯔꯤꯒꯦ ꯃꯄꯥꯟꯗ
ꯑꯩ ꯑꯩ ꯆꯠ ꯆꯪꯕꯗꯣ ꯊꯥ ꯑꯃ ꯐꯥꯗ꯭ꯔꯤ
ꯑꯣ ꯑꯣ
ꯑꯩ ꯀꯩꯅꯣ ꯇꯧꯕ ꯎꯝ ꯏꯆꯦ ꯂꯩꯌꯦꯕꯀꯣ ꯃꯄꯥꯟꯗ ꯑꯗꯨ ꯏꯆꯦ ꯃꯅꯥꯛꯇ ꯂꯥꯛꯄꯅꯦꯗ
ꯑꯩꯈꯣꯏꯁꯨ ꯂꯝ ꯀꯣꯏꯕ ꯃꯇꯝ ꯂꯩꯔꯗꯤ ꯐꯅꯤꯗ ꯄꯨꯟꯁꯤꯗꯥꯛ ꯃꯄꯥꯟ ꯆꯠꯄ ꯐꯪꯗ꯭ꯔꯤꯅꯤ ꯐꯪꯗꯅ ꯑꯗꯨꯝ ꯌꯨꯝ ꯄꯥꯜꯂꯤꯅꯤ
ꯇꯜꯂꯦꯗ ꯅꯪꯒꯤ ꯋꯥ ꯁꯤꯗꯤ ꯑꯩꯗꯤꯀꯣ
ꯁꯦꯡꯕꯒꯤꯅꯦ
ꯅꯪꯅ ꯉꯟꯅ ꯄꯥꯟꯕ ꯑꯣꯏꯔꯝꯅꯤ
ꯉꯟꯅ ꯍꯝ ꯆꯍꯤ ꯑꯩ ꯄꯥꯟꯕꯗꯨ ꯇꯨ ꯊꯥꯎꯖꯟ ꯇ꯭ꯋꯦꯟꯇꯤ ꯋꯥꯟꯗ ꯑꯣꯏꯔꯗꯤ ꯆꯍꯤ ꯇ꯭ꯋꯦꯟꯇꯤ ꯐꯣꯔꯗꯅꯦ ꯑꯩꯅ ꯄꯥꯟꯕꯗꯨ
ꯑꯣ ꯇ꯭ꯋꯦꯟꯇꯤ ꯐꯣꯔꯗ ꯑꯣ ꯉꯟꯅ ꯄꯥꯟꯕꯥꯒꯤꯅꯤꯅꯦ ꯑꯗꯨꯗꯤ
ꯎꯝ
ꯑꯗꯨꯗꯤ ꯌꯥꯗ꯭ꯔꯦꯍꯦ ꯅꯪ ꯍꯧꯖꯤꯛ ꯁꯨꯝ ꯂꯩꯁ ꯁꯥꯕꯤ ꯑꯣꯏꯔꯁꯨ ꯑꯗꯨꯝ ꯃꯄꯥꯟ ꯆꯠꯂꯒ ꯂꯩ
ꯍꯣꯏ ꯃꯥꯅꯦ ꯑꯩ ꯆꯍꯤ ꯍꯧꯖꯤꯛ ꯐꯥꯎ ꯀꯨꯟꯊ꯭ꯔꯥ ꯁꯨꯗ꯭ꯔꯤꯅꯤ ꯅꯦꯛꯁ ꯌꯔꯅ ꯁꯨꯒꯗꯝꯅꯦ
ꯑꯁ ꯉꯟꯅ ꯌꯨꯝ ꯄꯥꯟꯕꯁꯨ ꯑꯃꯔꯣꯝꯗꯗꯤ ꯑꯃ ꯐꯕ ꯑꯃ ꯂꯩꯌꯦ
ꯎꯝ
ꯑꯁ ꯍ
ꯂꯩꯌꯦ ꯑꯁꯦꯡꯕꯒꯤꯁꯨ ꯍꯥꯏꯕꯗꯤ ꯑꯗꯨꯝ ꯌꯨꯝ ꯄꯥꯟꯐꯝ ꯈꯪꯗꯅ ꯂꯩꯌꯦ ꯁꯔꯨꯛꯄꯨꯗꯤꯀꯣ
ꯍꯣꯏ ꯍꯣꯏ ꯑꯗꯨꯝ ꯄꯥꯟꯕꯗꯣ ꯑꯈꯣꯏꯗꯤ ꯂꯩꯇ꯭ꯔꯦꯗ ꯒ꯭ꯌꯥꯟ ꯇꯥꯗ꯭ꯔꯦꯗ ꯍꯥꯏꯕꯗꯤ ꯏꯁꯥꯅ ꯄꯥꯝꯖꯕ ꯍꯥꯏꯕ꯭ꯔꯥ ꯀꯩꯅꯣꯃ ꯏꯂꯥꯛ ꯂꯥꯛꯇꯕꯗꯣ ꯑꯍ ꯑꯗꯨ ꯑꯣꯏꯗ꯭ꯔꯦꯕ
ꯂꯥꯏꯕꯛꯇ ꯇꯝꯕꯤꯗꯕꯗꯣ
ꯍꯣꯏ ꯂꯥꯏꯕꯛꯇ ꯇꯝꯕꯤꯗꯕ ꯍꯥꯏꯁꯤꯔꯥ ꯀꯩꯗꯣ ꯍꯥꯏ ꯀꯩ ꯍꯥꯏꯗꯣꯏꯅꯣ ꯈꯪꯗ꯭ꯔꯦ
ꯏꯅꯝꯃꯥꯁꯨ ꯂꯩꯌꯦ ꯃꯥꯁꯦ ꯑꯩꯈꯣꯏ ꯈ꯭ꯔꯤꯁꯇꯦꯟ ꯃꯁꯦꯟꯗ ꯌꯥꯝ ꯄꯥꯟꯅꯤꯡꯕ
ꯍꯣꯏ
ꯑꯗꯨꯕꯨ ꯃꯥꯁꯦ ꯈ꯭ꯔꯤꯁꯇꯦꯟ ꯁꯨꯝꯂꯥꯛ ꯂꯥꯛꯇꯕ ꯃꯥꯒꯤ ꯄꯨꯟꯁꯤꯗ
ꯍꯣꯏ
ꯏꯅꯥ ꯈꯨꯟꯕ ꯂꯥꯛꯂꯁꯨ ꯃꯤ ꯑꯐꯕ ꯂꯥꯛꯂꯁꯨ ꯅꯟ ꯈ꯭ꯔꯤꯁꯇꯦꯟ ꯈꯛꯇ ꯑꯣꯏꯕ
ꯅꯣꯏꯕꯨ ꯐꯠꯇꯦꯗꯤ ꯍꯥꯏꯕ ꯅꯠꯇꯕ ꯎꯝ ꯑꯗꯣ ꯑꯉꯥꯡ ꯑꯣꯏꯔꯤꯉꯩꯗꯒꯤ ꯃꯥꯒꯤ ꯂꯥꯏꯅꯤꯡꯗꯨꯗꯗꯤ ꯆꯠꯅꯤꯡꯉꯦꯕ ꯃꯥꯁꯦ
ꯎꯝ
ꯎꯄꯥꯏ ꯂꯩꯇꯅ ꯑꯗꯨꯝ ꯆꯠꯈ꯭ꯔꯦ ꯃꯆꯥ ꯂꯩꯔꯦ ꯅꯍꯥꯟ ꯆꯠꯈꯤꯕ ꯊꯥꯗꯣ
ꯐꯔꯦꯗ ꯑꯈꯣꯏꯅ ꯑꯗꯨꯝ ꯑꯔꯩ ꯑꯔꯩꯕꯗ ꯄꯥꯟ ꯁꯤꯟꯕꯅ ꯐꯔꯦꯗ ꯀꯔꯤ ꯇꯧꯅꯤꯡꯉꯥꯏꯔ ꯈꯟꯕꯨ ꯈꯜꯂꯗꯤꯀꯣ
ꯎꯝ
ꯑꯐꯪꯕꯗ ꯍꯥꯏꯕꯗꯨꯅꯤ ꯑꯁ ꯍꯧꯖꯤꯛ ꯀꯩꯅꯣ ꯆꯥꯅꯤꯡꯉꯦ ꯅꯪꯅ ꯍꯥꯏꯕ ꯍꯩꯅꯧꯒ ꯃꯣꯔꯣꯛ ꯃꯦꯠꯄꯗꯣ
ꯎꯝ ꯍꯧꯖꯤꯛꯀꯥꯟ ꯑꯥ ꯑꯈꯣꯏ ꯃꯅꯥꯛ ꯇꯁꯨ ꯀꯩꯅꯣ ꯎꯝ ꯍꯩꯅꯧ ꯄꯥꯟꯗꯤ ꯄꯥꯜꯂꯦ ꯑꯗꯣ ꯑꯗꯨ ꯄꯥꯏꯕ ꯀꯥꯟꯗꯗꯤ ꯀꯛ ꯀꯛ ꯂꯥꯎꯔꯒꯀꯣ
ꯍꯣꯏ
ꯑꯗꯨꯝ ꯂꯦꯟꯕꯗꯗꯤ ꯑꯃꯨꯛ ꯌꯦꯂꯣ ꯆꯪꯅꯦꯕ ꯑꯗꯨꯒ ꯊꯨꯝꯕ ꯍꯧꯔꯦ
ꯎꯝ
ꯆꯥꯕꯒꯤ ꯄꯦꯟꯗꯦ
ꯍꯣꯏ ꯁꯤꯟ ꯍꯩ ꯆꯥꯕꯁꯨ ꯀꯣ ꯏꯃꯥꯟꯅꯕ ꯏꯃꯥꯟꯅꯕꯤꯕꯨ ꯌꯥꯝꯃꯗꯤ ꯍꯥꯎꯕꯅꯤꯀꯣ
ꯃꯥꯅꯦ ꯏꯊꯟꯇ ꯆꯥꯕꯗꯤ ꯌꯥꯎꯇꯕꯅꯦ
ꯍꯣꯏ
ꯑꯗꯣ ꯁꯤꯡꯖꯨꯁꯨꯅꯤ ꯅꯝꯕꯔ ꯋꯥꯟ ꯁꯤꯡꯖꯨꯁꯦ ꯏꯊꯟꯇ ꯆꯥꯕꯁꯦ ꯁꯨꯡꯍꯥꯎꯍꯥꯎꯇꯦ
ꯁꯤꯡꯖꯨꯔꯣ
ꯎꯝ
ꯍꯣꯏ ꯁꯤꯡꯖꯨꯗꯤꯀꯣ ꯆꯥꯕ ꯅꯨꯡꯉꯥꯏ ꯍꯥꯏꯗꯤ ꯏꯃꯥꯟꯅꯕꯤ ꯑꯃ ꯁꯥꯕꯗ ꯍꯟꯗꯕ ꯃꯤ ꯂꯩ ꯅꯠꯇ꯭ꯔꯣ ꯁꯥꯔꯁꯨ ꯑꯗꯨꯝ ꯁꯥ ꯑꯩꯒꯨꯝꯕꯅꯦ ꯑꯩ ꯄ꯭ꯂꯦꯠ ꯂꯣꯏꯗ꯭ꯔꯤ ꯐꯥꯎ ꯍꯧꯒꯠꯇꯦ
ꯑꯩꯁꯨꯅꯤ ꯍꯨ ꯍꯨ ꯀꯥꯝ ꯀꯥꯝꯃꯥꯒꯀꯣ
ꯇꯤꯟꯒ ꯒ꯭ꯔꯣꯒ꯭ꯔꯣ ꯇꯥꯕꯗꯣ
ꯎꯝ ꯑꯗꯨꯒ ꯉꯥꯏꯍꯥꯛ ꯏꯪꯊꯔꯦ ꯍꯥꯏꯕ ꯀꯥꯟꯗ ꯑꯗꯨꯛ ꯆꯥꯕꯗꯣ
ꯍꯣꯏ ꯑꯩꯒ ꯆꯞ ꯃꯥꯟꯅꯧ ꯑꯩꯁꯨ ꯑꯗꯨꯃꯥꯏꯅ ꯇꯧꯕꯅꯦ ꯐꯝꯃꯒ ꯑꯗꯨꯝ ꯂꯦꯞꯇꯦꯕ
ꯎꯝ ꯑꯥ ꯀꯩꯅꯣꯅꯦ ꯉꯁꯤꯁꯦ ꯎꯝ ꯇꯥꯏ
ꯑꯩꯁꯨꯅꯦ
ꯑꯗꯨ ꯃꯤꯗꯤ ꯃꯣꯔꯣꯛ ꯁꯥꯕ ꯆꯥꯔꯒ ꯍꯨꯃꯥꯡ ꯀꯥꯡꯉꯤ ꯍꯥꯏ ꯑꯩꯗꯤ ꯍꯨꯃꯥꯡꯁꯨ ꯊꯣꯛꯑꯣꯏꯕ ꯍꯨ ꯍꯨꯃꯥꯡ ꯊꯣꯛ ꯀꯟꯗꯦꯕ ꯑꯩꯁꯦ
ꯑꯁ ꯑꯩꯁꯨ ꯅꯪ ꯑꯩ ꯌꯥꯝ